ꯑ ꯑꯣ ꯐꯦꯟꯅꯥꯛꯇ ꯂꯩꯌꯦ ꯀ꯭ꯔꯤꯇ ꯄꯨ꯭ꯔꯣ ꯅꯪꯗꯤ
ꯑꯩꯁꯨꯣ ꯐꯝꯃꯦ ꯁꯥꯃꯟꯕꯒꯤ ꯏꯪ ꯏꯪꯕ ꯃꯅꯥꯛꯇ ꯐꯝꯒ ꯂꯩꯌꯦꯦ
ꯑꯣ ꯅꯣꯏꯗꯨꯗꯤ ꯑꯥꯗ ꯀꯥꯡ ꯌꯥꯝꯕ꯭ꯔꯣ
ꯀꯪ ꯂꯩꯇꯦꯗ ꯃꯄꯥꯟꯗ ꯇꯨꯝꯃꯗꯤ ꯑꯃ ꯑꯅꯤ ꯆꯤꯛꯑꯦ ꯃꯅꯨꯡꯗ ꯗꯤ ꯃꯌꯥꯝ ꯄꯥꯏꯔꯛꯀꯦꯗ ꯍꯛꯀꯥꯡ ꯂꯩꯇꯦꯗ
ꯅꯂꯥꯒꯨꯝꯕꯗꯤ ꯂꯩꯕ꯭ꯔꯣ ꯅꯣꯏ ꯂꯩꯐꯝꯗ ꯌꯥꯝꯅ ꯀꯃꯥꯏꯅ ꯇꯧ
ꯍꯣꯏ ꯂꯩꯑ ꯑꯩꯗꯣ ꯃꯊꯛꯇ ꯂꯩꯕꯒꯤꯔꯥ ꯈꯪꯗꯦ ꯀꯥꯡꯗꯦ ꯂꯥꯛꯇꯦꯕꯀꯣ ꯍꯧꯖꯤꯛ ꯗ ꯈꯔ ꯑꯃ ꯑꯅꯤ ꯈꯤꯇꯪ ꯎꯦ ꯄꯥꯟꯗꯤ ꯂꯥꯛꯇꯦꯗ ꯅꯣꯏ ꯀꯥꯡ ꯌꯥꯝ ꯂꯥꯛꯄ꯭ꯔꯣ
ꯀꯥꯡ ꯆꯥꯎ ꯆꯥꯎꯅ ꯂꯛꯑꯦ ꯀꯥꯡ ꯁꯥꯎ ꯁꯥꯎꯅ ꯂꯥꯛꯄꯗꯨꯒꯤ ꯅꯂꯁꯨꯣ ꯂꯩ ꯍꯥꯏꯔꯁꯨ ꯏꯁꯤꯡꯛ ꯑꯗꯨꯝ ꯂꯩꯕ ꯅꯂꯥ ꯅꯠꯇꯦꯕꯀꯣ
ꯎꯝ
ꯅꯤꯡꯗ ꯋꯥ ꯑꯆꯧꯕ ꯂꯩꯕꯤꯔꯥ ꯈꯪꯗꯦ ꯀꯥꯡꯒꯤ
ꯑꯣ ꯑꯗꯨ ꯑꯗꯨꯗꯤ ꯑꯣꯏꯔꯝꯒꯅꯤ ꯑꯗꯨꯗꯤ
ꯅꯨꯡꯉꯥꯏꯅ ꯐꯝꯒ ꯂꯩꯔꯦ ꯑꯩꯒꯤ ꯃꯤꯅꯤꯡꯗ ꯆꯥꯔꯗꯤ ꯑꯁ ꯅꯥꯕꯅꯦ ꯊꯒꯠꯆꯕ ꯅꯠꯇꯕ ꯅꯥꯕꯗꯣ
ꯑ ꯂ ꯂꯧꯕꯗꯨ ꯂꯩ ꯑꯉꯥꯡ ꯑꯦ ꯀꯥꯡ ꯃꯥꯜꯂꯤꯅꯦ ꯑꯗꯨꯗꯤ
ꯑꯆꯧ ꯑꯆꯧꯕꯗ
ꯑꯗꯨꯝ ꯃꯅꯥꯗꯣ ꯈꯔ ꯂꯧꯊꯣꯛꯕ ꯌꯥꯗ꯭ꯔꯣ ꯃꯣꯏꯗ ꯍꯥꯏꯅꯔꯒ
ꯁꯤ ꯌꯥꯖꯅꯦ ꯃꯣꯏꯁꯦ ꯃꯤ ꯂꯧꯕ ꯂꯩꯇꯦ ꯍꯥꯏꯅꯦ ꯄꯪꯀꯥ ꯀꯛꯇꯕ ꯌꯥꯗꯦꯕ ꯑꯗꯨ ꯋꯦꯁ ꯑꯣꯏꯒꯅꯤ ꯑꯗꯨꯒꯤ ꯃꯤ ꯂꯧꯗꯦ ꯃꯤ ꯂꯧꯅꯤꯉꯥꯏ ꯂꯩꯇꯦ ꯑꯗꯨꯃꯥꯏꯅꯅ ꯍꯥꯟꯅ ꯑꯩꯉꯣꯟꯗ ꯍꯥꯏꯕꯀꯣ
ꯎꯝ ꯃꯥꯅ ꯀꯛꯅꯤꯉ ꯍꯥꯏꯕ
ꯎꯝ ꯁꯨꯝ ꯑꯩꯅ ꯀꯔꯤꯁꯨ ꯍꯥꯏꯗꯦ ꯑꯗꯨ ꯑꯣꯏꯔꯁꯨ ꯃꯥꯅ ꯑꯗꯨꯝꯥꯏꯅ ꯍꯥꯏꯕ
ꯑꯣ
ꯑꯗꯨ ꯃꯤ ꯂꯧꯕ ꯂꯩꯇꯦꯅꯦ ꯍꯥꯏꯔꯒ ꯅꯍꯥꯟ ꯑꯃ ꯑꯅꯤ ꯑꯍꯨꯝꯗꯤ ꯀꯛꯑꯦ ꯑꯗꯨ ꯑꯣꯏꯔꯁꯨ ꯑꯅꯝꯕꯅꯗꯤ ꯂꯩꯔꯒꯒꯤ
ꯅꯪ ꯁꯦꯡꯕ ꯃꯇꯝꯗꯨꯔ ꯌꯨꯝ ꯁꯦꯡꯕꯒꯨꯝꯕ ꯇꯧꯕ꯭ꯔꯥ ꯃꯃꯥꯡꯗ
ꯎꯝ ꯎꯝ ꯑꯗꯨꯒꯗꯒꯤ ꯑꯣꯕꯒꯤꯃꯂꯦꯥ ꯃꯣꯏꯁꯦ ꯌꯨꯝ ꯃꯅꯥꯛꯇ ꯊꯥꯕꯒꯤ ꯕꯦꯔꯥ ꯀꯥꯕꯀꯣ ꯊꯥꯏꯅꯒꯤ ꯊꯥꯔꯝꯃꯒꯤ ꯌꯨꯝ ꯁꯥꯗ꯭ꯔꯤꯉꯩꯗ ꯍꯥꯟꯅ ꯃꯥꯅ ꯅ ꯊꯥꯕꯒꯤꯀꯣ ꯑꯩꯈꯣꯏꯅ ꯊꯦꯡꯕꯨꯅꯤꯅ ꯍꯥꯏꯕꯁꯨ ꯌꯥꯗ꯭ꯔꯦꯕ
ꯍ ꯍꯣꯏ
ꯍ
ꯑ ꯅꯣꯡ ꯁꯨꯗꯦ ꯌꯦ ꯁꯤ
ꯑꯁ ꯉꯁꯤꯗꯤ ꯈꯤꯇꯪ ꯆꯨꯔꯦ ꯑꯗꯨꯒ ꯌꯥꯝ ꯆꯨꯗꯦ ꯑꯔꯗꯤꯦꯝꯁꯨꯨꯏ ꯍꯥꯏꯑꯌꯦ
ꯑꯣ ꯃꯁꯤꯁꯤ ꯀꯥꯏ ꯀꯥꯏ ꯆꯒꯦ ꯍꯥꯏꯑꯦ ꯑꯩꯗꯤ ꯀꯣꯜ ꯂꯧꯕꯤꯅꯤꯡꯕꯣ
ꯂꯧ ꯆꯠꯀꯦ ꯎꯁꯣꯏ ꯀꯛꯄ ꯆꯠꯀꯦ ꯍꯥꯏ ꯃꯥꯜꯂꯦ ꯑꯗꯣ ꯒꯥꯔꯤꯅ ꯌꯥꯗꯕ ꯑꯗꯨꯒꯤ
ꯌꯣꯅꯤꯡꯉ ꯍꯥꯏ
ꯌꯣꯟꯅꯤꯡꯉꯥꯏ ꯍꯣꯏ ꯊꯥꯔꯛꯅꯤꯉꯥꯏ
ꯑꯣ ꯅꯣꯏ ꯅꯣꯏꯗ ꯅꯣꯏꯅ ꯎꯁꯥ ꯌꯦꯛꯇ ꯊꯥꯔꯛꯄꯗꯣ ꯁꯤꯤꯄ꯭ꯔꯥ
ꯑꯁ ꯌꯥꯝ ꯁꯤꯠꯂꯦ ꯍꯣꯏ ꯍꯧꯖꯤꯛꯇꯤ ꯌꯥꯝ ꯊꯣꯛ ꯀꯛꯇꯕꯅꯤꯅꯀꯣ ꯌꯥꯝ ꯁꯤꯠꯂꯦ
ꯑꯣ
ꯇꯔꯨꯛꯇ ꯆꯝꯃꯥ ꯍꯥꯏꯕ꯭ꯔꯥ ꯑꯗꯨꯃꯥꯏꯅ ꯇꯧꯋꯦ ꯎꯁꯣꯏ ꯑꯄꯤꯠꯄꯗ
ꯑꯣ ꯑ ꯑꯆꯧꯕꯗꯨꯗꯤ ꯑꯆꯧꯕꯗꯨꯗꯤ ꯌꯣꯟꯗꯦ
ꯑꯆꯧꯕꯁꯨ ꯃꯤ ꯌꯣꯜꯂꯦ ꯑꯗꯨ ꯑꯣꯏꯔꯁꯨ ꯑꯩꯈꯣꯏꯅ ꯑꯆꯧꯕ ꯑꯗ ꯑꯃꯗ ꯆꯅꯤ ꯍꯥꯏꯔꯗꯤ ꯂꯧꯔꯣꯏꯕ ꯃꯔꯝꯗ ꯑꯁꯤ ꯄꯛꯗ ꯆꯅꯤꯒꯤ ꯊꯥꯔ ꯊꯥꯏꯕ
ꯎꯝ
ꯑꯗꯨꯒꯨꯝꯕꯗꯨꯁꯣꯏꯁꯨ ꯂꯩ
ꯑꯣ ꯑꯗꯨꯗꯤ ꯑꯩꯈꯣꯏꯅꯗꯤ ꯀꯌꯥ ꯄꯤꯕ ꯃꯣꯏꯅ ꯀꯌꯥꯒꯤ ꯌꯣꯟꯕ ꯌꯗ ꯌꯨꯝꯗꯒꯤꯅ
ꯌꯅ ꯑꯃꯗꯤ ꯆꯥꯝꯃꯉꯥ ꯆꯥꯝꯃꯉꯥꯗ ꯂꯧꯔꯣ ꯍꯥꯏꯕꯅꯦꯕꯀꯣ ꯅꯣꯏꯅ ꯆꯥꯝꯃꯥ ꯌꯥꯡꯈꯩ ꯌꯣꯟꯅꯤꯡꯉꯥꯏ ꯑꯗꯨꯃꯥꯏꯅ ꯍꯥꯏꯕꯅꯦꯕ ꯑꯗꯣ ꯂꯧꯕ ꯆꯠꯄ ꯁꯪꯗꯕ ꯂꯨꯝꯃꯅꯤꯅ ꯂꯥꯏꯅ ꯆꯠꯄ ꯑꯅꯤ ꯅꯋꯥ ꯕꯨꯛꯗ
ꯅꯍꯥꯟ ꯅꯍꯥꯟ ꯎꯁꯣꯏ ꯊꯥꯔꯛꯄꯗꯣ ꯌꯨꯝꯗꯗ ꯌꯨꯝꯗꯗꯤ ꯀꯌꯥ ꯄꯤꯔꯤꯕ ꯂꯩꯕꯗ ꯀ ꯍꯥꯏꯒꯤ ꯂꯧꯕ ꯍꯥꯏꯕ ꯑꯩꯅ ꯍꯥꯏꯕꯗꯤ
ꯂꯩꯗꯦ ꯂꯩꯗꯦ ꯄꯩꯁꯥ ꯊꯥꯔꯛꯀꯦ ꯀꯌꯥꯒꯤꯔꯣ ꯍꯥꯏꯔꯀꯥꯟꯗ ꯍ ꯊꯥꯔꯛꯂꯅꯨ ꯅꯣꯏ ꯆꯥꯒꯦ ꯍꯥꯏꯔꯗꯤ ꯆꯥꯋꯣ ꯆꯥꯕ ꯉꯝꯗꯕꯗꯣ ꯌꯣꯜꯜꯂꯤ ꯂꯣ ꯍꯥꯏꯕꯒꯤ ꯏꯌꯥꯝꯕ ꯃꯇꯝꯗꯨꯅ ꯊꯥꯔꯛ ꯀꯛꯂꯒꯦ ꯑꯗꯨ ꯃꯇꯝꯗꯨꯅ ꯄꯩꯁꯥ ꯑꯣꯏꯅ ꯇꯧꯔꯁꯦ ꯍꯥꯏꯕꯤꯒ ꯑꯩ
ꯑꯝ
ꯑꯗꯨꯒꯤ ꯑꯗꯨꯝ ꯈꯔ ꯆꯥꯏ ꯈꯔ ꯌꯣꯜꯂꯦ
ꯑꯣ ꯐꯔꯦꯅ ꯑꯗꯨꯗꯤ
ꯎ
ꯇ ꯏꯒꯥꯅꯤ ꯍꯣꯕꯣ
ꯑ ꯏꯅꯥꯎꯅꯨꯄꯤꯅ ꯊꯣꯡꯒ ꯂꯩꯌꯦꯦ ꯈꯪꯗꯦ ꯀ꯭ꯔꯤꯝꯊꯦꯜ ꯊꯣꯡꯕ꯭ꯔꯥ ꯍꯧꯗꯨꯗꯤ ꯍꯧꯗ ꯉꯥꯏꯔꯦ ꯉꯁꯥꯏ ꯉꯥꯛꯇ ꯆꯥ ꯊꯛꯄꯀꯣ
ꯑꯣ
ꯏꯅꯦꯅ ꯑꯁ ꯄꯔꯥꯊꯥ ꯄꯨꯔꯛꯂꯒ ꯆꯥꯒ ꯊꯛꯂꯒ ꯑꯗꯨꯒꯤ ꯑꯩꯈꯣꯏꯗ ꯆꯥꯛ ꯊꯣꯡꯕ ꯈꯔ ꯊꯦꯡꯈ꯭ꯔꯦ ꯍꯧꯖꯤꯛ ꯀꯟꯅ ꯊꯣꯡꯒ ꯂꯩ
ꯎ ꯃꯝ ꯈꯕꯣ
ꯃꯝꯈ꯭ꯔꯩ
ꯃꯝꯔꯦ
ꯃꯝꯗꯦ ꯃꯝ
ꯣꯏꯣꯏ ꯐꯃ
ꯑꯣ ꯑꯩꯣꯏꯗꯤ ꯃꯝꯈ꯭ꯔꯦ ꯀꯔꯤꯁꯨ ꯎꯗ꯭ꯔꯦ ꯉꯥ ꯆꯥꯁꯦ ꯍꯥꯏꯔꯒ ꯉꯥ ꯂꯩꯇꯕ ꯃꯀꯥ ꯍꯥꯜꯂꯥꯛꯑꯌꯦ ꯉꯥꯁ ꯁꯤꯌꯥꯔꯒ ꯑ ꯌꯣꯒ ꯄꯥ ꯇꯕ ꯕꯖꯥꯔꯗ ꯐ꯭ꯔꯦꯁꯀꯤ ꯐꯪꯕꯗꯣ ꯀꯩꯊꯦꯜꯗ ꯑꯗꯨꯒꯨꯝꯕ ꯑꯗꯨꯗꯣ ꯌꯦꯡꯕ ꯆꯠꯄ ꯂꯩꯇꯕ ꯍꯌꯦꯡꯅ ꯑꯃꯨꯛꯀ ꯁ ꯇꯥꯔꯦ
ꯑꯣ ꯉꯥ ꯃꯆꯥ ꯃꯆꯥꯗꯣꯦꯛ ꯃꯌꯥꯝ ꯐꯔ ꯔ ꯐꯥꯅꯤꯡꯉꯥꯏ ꯂꯩꯇꯦ ꯍꯥꯏꯕꯗꯤ ꯑꯣ ꯌꯦꯟꯁꯥꯡ ꯑꯃꯒꯤ
ꯑꯗꯨꯒ ꯉꯥ ꯀꯥꯡ ꯃꯆꯥ ꯃꯆꯥ ꯆꯝꯃꯥ ꯆꯥꯝꯃꯉꯥꯒꯤ ꯌꯣꯟꯕꯗꯨꯔ
ꯍ ꯃꯗꯦ ꯇꯗꯨꯔꯦꯟꯟ꯭ꯔ ꯐꯥꯕ ꯆꯕꯗꯨ
ꯀꯪꯍꯟꯗꯦ ꯂꯣꯏꯅ ꯆꯥꯊꯣꯛꯑꯣꯏ
ꯄꯪꯕ ꯍꯥꯏꯦꯕꯅ ꯇꯒ ꯀꯩꯅꯣꯝꯗꯣ ꯀꯩꯅꯣꯝ ꯇꯧꯗꯦ ꯆꯦꯛꯅ ꯇꯧꯗꯦ
ꯑ ꯇꯧꯗꯦ ꯑꯗꯨꯒꯨꯝꯕ ꯇꯧꯗꯦ ꯍꯣꯏ ꯑꯗꯨꯒꯨꯝꯕꯗꯤ ꯂꯩꯇꯦꯕ ꯆꯦꯛ ꯂꯩꯇꯦꯕ ꯈꯣꯏꯒꯨꯝꯕ ꯂꯥꯡꯒꯨꯝꯕ ꯑꯗꯨꯃꯛꯇꯅꯤ
ꯑꯗꯣ ꯆꯦꯛꯕ꯭ꯔ
ꯊꯦꯡꯗꯦ ꯊꯦꯡꯗꯦ ꯑꯩꯈꯣꯏꯅ ꯆꯠꯇꯕ ꯏꯁꯤꯡ ꯂꯨꯕꯒꯤꯀꯣ ꯏꯁꯤꯡꯁꯨ ꯃꯤ ꯂꯧ ꯇꯧꯒꯟꯕ ꯑꯗꯨꯒꯤ ꯑꯩꯈꯣꯏ ꯇꯨꯔꯦꯟꯗꯤ ꯆꯦꯛꯅ ꯇꯧꯗꯦꯕ ꯇꯧꯒꯟꯗꯦꯕ ꯄꯤꯛꯄꯒꯤ ꯆꯠꯀꯦ ꯍꯥꯔꯦ ꯃꯤꯗꯤ ꯂꯧꯗꯦ ꯍꯥꯏ ꯐꯤꯔꯣꯟꯒꯨꯝꯕ ꯁꯟꯗꯟꯒꯨꯝꯕ ꯂꯧꯋꯦ ꯍꯥꯏ ꯑꯗꯨ ꯑꯣꯏꯔꯁꯨ ꯑꯗꯨ ꯑꯣꯏꯔꯁꯨ ꯀꯩꯅꯣꯝ ꯇꯧꯕ ꯆꯦꯛ ꯅꯄꯥꯛꯥꯛ ꯇꯧꯒꯦ
ꯑꯩꯈꯣꯏ ꯃꯅꯥꯗꯗꯤ ꯆꯍꯤ ꯈꯨꯗꯤꯡꯒꯤ ꯃꯤ ꯂꯧꯕꯗꯣ ꯄꯤ ꯂꯗ ꯊꯤ ꯀꯗ ꯂ ꯅꯗ
ꯉꯔꯥꯡ ꯆꯐꯝꯐꯝꯗ ꯃꯣꯏ ꯑꯗꯨꯁꯨ ꯃꯤ ꯂꯧꯒꯜꯂꯦ ꯍꯥꯏ ꯑꯩꯈꯣꯏ ꯇꯨꯔꯦꯟꯒ ꯆꯞ ꯃꯥꯟꯅꯩ ꯑꯗꯨ ꯇꯨꯔꯦꯟꯁꯨ ꯆꯤꯡꯗ ꯑꯣꯏꯕꯒꯤ ꯆꯥꯎꯕꯒꯣ ꯇꯨꯔꯦꯟꯗꯣ
ꯑꯣ
ꯃꯗꯨ ꯇꯨꯔꯦꯟꯗꯤ ꯑ ꯊꯔꯣꯏ ꯆꯤꯡꯒꯤ ꯊꯔꯣꯏ ꯀꯔꯤꯁꯔꯥ ꯆꯥꯎꯕꯗꯣ ꯑꯗꯨꯒ ꯁꯨ ꯌꯥꯝꯃꯦ ꯈꯨꯜꯂꯛꯄꯗꯣ ꯃꯅꯦꯅꯀꯣ ꯈꯨꯜꯂꯛꯄꯀꯣ ꯏꯅꯦꯅ ꯈꯨꯜꯂꯛꯄ ꯑꯗꯨꯗꯤ ꯄ꯭ꯔꯛꯦ ꯃꯣꯏ ꯈꯔ ꯀꯁ ꯇꯨꯔꯦꯟꯗ ꯇꯨꯔꯦꯟ ꯍꯥꯏꯔꯁꯨ ꯈꯔ ꯃꯤ ꯂꯩꯇꯕ ꯖꯒꯥ ꯃꯔꯛꯇ ꯆ
ꯑꯣ ꯅꯣꯏꯒꯤ ꯇꯨꯔꯦꯟ ꯀꯩꯅꯣꯝ ꯐꯔꯣꯏ ꯂꯩꯇ꯭ꯔꯦ
ꯂꯩꯒꯅꯤ ꯈꯨꯟꯕ ꯆꯠꯇ꯭ꯔꯦ ꯇꯨꯔꯦꯟ ꯍꯟꯗꯛ ꯆꯠꯄ ꯌꯥꯗꯦ ꯇꯨꯔꯦꯟ ꯄꯥꯠꯄꯒꯤ ꯐꯀꯠ ꯆꯕꯒꯣ
ꯏꯁꯤꯡ ꯏꯁꯤꯡꯗꯣ ꯑꯗꯨꯝ ꯐꯝꯒ ꯂꯩꯕ꯭ꯔꯦ ꯅꯪ
ꯑꯣ ꯁꯤꯤꯡ ꯄꯛꯆꯦ ꯦ ꯍꯥꯏꯌꯦꯦ ꯏꯁꯤꯡ ꯌꯥꯝꯂꯗꯤ ꯆꯦꯜꯂꯗꯤ ꯏꯁꯤꯡꯗꯤ ꯅꯥ ꯂꯩꯗꯅ ꯑꯗꯨꯒꯤ ꯄꯥꯠꯂꯒ ꯍꯤꯗꯥꯛ ꯇꯩꯔꯒ ꯇꯩꯔꯒ ꯒꯨꯂꯤꯁꯨ ꯆꯥꯏ ꯑꯗꯨꯃꯥꯏꯅ ꯇꯧꯔꯒ ꯑꯃꯨꯛꯀ ꯐꯈ꯭ꯔꯦ ꯑꯗꯨꯗꯤ ꯑꯩꯅ ꯆꯠꯍꯟꯅꯤꯡꯗꯕ ꯍꯤꯡꯁꯨ ꯄ ꯇꯨꯝꯗꯦ ꯃꯥ ꯈꯣꯜꯂꯒ ꯂꯩꯕꯗꯣ
ꯎꯝ
ꯃꯒꯤ ꯈꯥꯡꯕ ꯉꯝꯗꯕꯅꯦꯕ ꯈꯣꯠꯂꯀꯥꯟꯗ ꯏ ꯈꯣꯟꯊꯣꯛꯇ꯭ꯔꯤꯐꯥꯎ ꯄꯦꯟꯗꯕꯗꯣ ꯃꯅꯤꯡꯗ ꯁꯨꯝ ꯃꯃꯥꯡꯗꯁꯨ ꯂꯣꯏꯅ ꯍꯥꯀꯠꯄ ꯍꯧꯒꯅꯤ ꯏꯁꯤꯡ ꯁꯣꯛꯄ ꯖꯒꯥꯗꯣ ꯏꯔꯨꯔꯁꯨ ꯌꯥꯗꯦ ꯗꯦꯇꯣꯒꯨꯝꯕ ꯑꯗꯨꯒ
ꯋꯥ ꯆ ꯃꯅꯤ
ꯍꯦꯛ ꯇꯨꯝꯔꯦ ꯍꯥꯏꯔꯗꯤ ꯀꯔꯤꯁꯦ ꯑꯩꯈꯣꯏꯁꯨ ꯈꯨꯕ ꯃꯇꯝꯗ ꯇꯨꯝꯕ ꯃꯇꯝꯗ ꯍꯦꯟꯅ ꯈꯨꯕꯗꯣ ꯇꯨꯝꯕ ꯇꯝꯅ ꯍꯦꯟꯅ ꯍꯜꯂꯖꯕꯗꯣ ꯑꯗꯨꯃꯥꯏꯅ ꯇꯧꯋꯦꯕ ꯑꯗꯨꯒꯤ ꯑꯩꯅ ꯆꯠꯀꯦ ꯍꯥꯏꯔꯗꯤ ꯄꯥꯠꯄ ꯂꯣꯏꯕ ꯃꯇꯝꯗ ꯆꯠꯂꯣ ꯍꯥꯏꯕꯣ
ꯎꯝ
ꯎꯝ ꯎꯝ ꯎꯝ
ꯇꯨꯔꯦꯟ ꯆꯠꯐꯝ ꯈꯨꯗꯤꯡ ꯃꯣꯏ ꯄꯨꯂꯞꯅꯦ ꯑꯗꯨꯃꯥꯏꯅ ꯄꯥ ꯅꯨꯄꯤ ꯑꯃꯃꯁꯨ ꯅꯨꯄꯤꯃꯁꯨ ꯑꯩꯉꯣꯟꯗ ꯎꯠꯄꯀꯣ ꯃꯥꯒꯤ ꯊꯥꯏꯒꯥꯟꯗꯁꯨ ꯑꯩ ꯌꯥꯝ ꯃ ꯂꯥꯏ ꯄ꯭ꯔꯣꯁꯤꯅꯕꯕꯨ ꯃ ꯌꯥꯝ ꯄꯥꯇꯅ ꯃꯇꯨꯝ ꯃꯇꯨꯝ ꯌꯦꯗꯅ ꯇꯨꯖꯕꯅꯦ ꯍꯥꯏꯖ
ꯄꯥꯕꯅꯦ ꯑꯗꯨ ꯃꯗꯣ
ꯑꯗꯨꯒꯤ ꯄꯥꯠꯇꯒꯤ ꯑꯃꯥꯔꯗꯤ ꯍꯤꯗꯥꯛ ꯆꯥꯏ ꯗꯥꯛꯇꯔꯅ ꯏꯔꯝꯕꯀꯣ ꯑꯃ ꯐꯒꯠꯆꯩ ꯍꯥꯏꯕꯒꯤ
ꯎꯝ
ꯁꯤ ꯊꯣꯠꯄꯒꯤ ꯊꯣꯠꯄꯒꯤ ꯍꯛꯆꯥꯡꯗ ꯍꯦꯟꯅ ꯍꯦꯟꯅ ꯍꯥꯒꯠꯖꯕꯗꯣ ꯉꯝꯗꯕꯗꯣ ꯊꯥꯏꯒꯟꯒꯨꯝꯕ ꯑ ꯌꯥꯎ ꯃꯥꯂꯦ ꯍꯣꯏ ꯌꯥꯎꯁꯨ ꯂꯩ ꯌꯥꯎꯗꯣ ꯖꯒꯥ ꯑꯁ ꯂꯩꯦ
ꯀꯩꯅꯣꯝ ꯀꯩꯅꯣꯝ ꯃꯇꯝꯗꯗꯤ ꯏꯁꯤꯡ ꯌꯥꯝꯕ ꯃꯇꯝ ꯆꯪꯕ ꯃꯇꯝꯗꯗꯤ ꯀ ꯌꯥꯎꯅ
ꯑꯩꯈꯣꯏꯒꯤ ꯈꯣꯣꯡꯒꯤ ꯈꯨꯎ ꯌꯥꯎꯗꯦꯗ ꯑꯗꯨ ꯉꯥꯛꯇꯅꯤꯗ ꯈꯔꯕꯨꯗꯤ ꯈꯨꯎ ꯌꯥꯎꯁꯤ ꯁꯤꯂꯥꯏ ꯈꯔꯁꯤꯔ ꯀꯨꯠꯄ ꯖꯒꯥ ꯍꯥꯏꯗꯤꯀꯣ ꯏꯁꯤꯡꯗꯣ ꯁꯦꯡꯕꯅꯦ ꯁꯦꯡꯕꯨꯗꯤ ꯑꯗꯨꯕꯨ ꯁꯦ
ꯄꯥꯟꯗꯧꯅ ꯇꯧꯕ꯭ꯔꯥ
ꯍꯥꯥ ꯑꯣ ꯄꯥꯠꯀꯨꯝꯕ ꯖꯒꯥꯁꯨ ꯂꯩꯕ ꯈꯔ
ꯃꯈꯥꯗ ꯀꯩꯅꯣ ꯂꯩꯉꯣꯏ ꯌꯥꯝ ꯂꯩꯕꯣꯒꯨꯝꯕ ꯇꯧꯕꯧꯕ꯭ꯔꯣ
ꯑꯗꯨꯒꯨꯝꯕꯗꯤ ꯑꯃꯨꯛꯀ ꯇꯧꯈꯤꯕ ꯑꯗꯨ ꯑꯣꯏꯔꯁꯨ ꯀꯩꯅꯣꯝꯗꯨ ꯄꯥꯠꯀꯤ ꯇꯥꯠꯇ ꯂꯩꯕꯁꯨ ꯂꯩꯈ꯭ꯔꯥ
ꯃꯈꯥꯗ ꯀꯩꯅꯣꯝ ꯅꯨꯡ ꯂꯩꯇꯕꯤꯗ ꯂꯩꯉꯣꯏꯒꯨꯝꯕ ꯂꯩꯒꯟꯕ ꯂꯩ
ꯑꯣ ꯑꯣꯔ ꯑꯣ ꯈꯔꯥ ꯈꯔꯥ ꯂꯥꯏ ꯑꯗꯨꯨꯝꯕ
ꯑ ꯑ
ꯉꯁꯥꯏ ꯌꯨꯝꯗ ꯀꯣꯜ ꯇꯧꯕꯗꯣ ꯏꯄꯥꯒꯤ ꯅꯝꯕ ꯕꯥꯔꯅꯅꯤꯀꯣ
ꯑꯥ ꯑꯥ ꯑꯦꯁ ꯍꯩꯇꯕꯁꯤꯗꯤꯀꯣ ꯅꯦꯠꯋꯥꯛ ꯅꯨꯡꯉꯥꯏꯕꯒ
ꯑꯗꯨꯗꯨꯅ ꯀꯩꯅꯣꯝ ꯄꯥꯈꯪ ꯃꯆꯥ ꯇꯧꯔꯛꯄꯗꯣ ꯅꯪ ꯋꯥꯔꯤ ꯇꯧꯕ꯭ꯔꯥ ꯄꯥꯈꯪ ꯃꯆꯥꯗꯣ
ꯄꯥꯈꯪ ꯃꯆꯥꯕꯨꯗꯤ ꯇꯧꯗꯦ ꯏꯃꯥꯅ ꯇꯧꯔꯛꯄꯅꯦ ꯏꯃꯥꯅ ꯏꯃꯥꯅ ꯍꯩꯗꯕꯒ ꯑꯣ ꯑꯗꯨꯒꯤ ꯃꯣꯏ ꯑꯥ ꯐꯦꯛꯇꯣꯔꯤꯗ ꯀꯥꯔꯒ ꯚꯤꯗꯤꯑꯣ ꯀꯣꯜ ꯇꯧꯔꯛꯄꯅꯤꯅꯦ
ꯑ
ꯃꯊꯛꯀꯤꯗꯣ ꯃꯊꯛꯀꯤ ꯌꯨꯝꯗ ꯑꯗꯨ ꯀꯥꯈꯠꯂꯒ ꯇꯧꯔꯛꯄꯅꯤꯅꯦ
ꯀꯩꯅꯣ ꯃꯣꯏꯨ ꯀꯥꯕ ꯅꯤꯡꯅꯁꯨ ꯁꯪ ꯅꯨꯡꯉꯥꯏꯗꯥꯏꯅꯦ
ꯈꯪꯗꯦ ꯑꯁ ꯅꯦꯛꯋꯥꯛ ꯅꯨꯡꯉꯥꯏꯇꯕꯁꯤ
ꯑꯩꯗꯤ ꯌꯥꯗ ꯑꯗꯤ ꯏꯂꯣꯗꯣ ꯑꯦꯇ ꯄꯥꯏꯌꯣ ꯑꯩꯕꯗꯤꯕꯀꯣ ꯑꯗꯨꯗꯣ ꯃꯣꯏꯁ ꯍꯥꯎꯗꯕꯤ ꯇꯧ ꯂꯩꯔꯦ ꯑꯗꯨꯗꯁꯨ ꯄꯩꯁꯅ ꯍꯥꯞꯄꯤꯅꯦꯕ
ꯎ ꯑꯗꯨꯅꯦꯕ ꯑꯁ ꯑꯩꯒꯤꯗꯤ ꯖꯤꯑꯣꯁꯨ ꯑꯦꯌꯥꯔꯇꯦꯜꯁꯨ ꯑꯣꯐꯔ ꯂꯩꯇꯕꯁꯤꯗꯤ
ꯎꯝ
ꯑꯗꯨꯒꯤ ꯕꯤꯠ ꯂꯩꯗꯅꯦ